ꯆꯦ ꯌꯥꯕ꯭ꯔꯥ ꯑꯩꯅꯗꯤ ꯁꯤ ꯗꯧ ꯃꯥꯜꯂꯦ ꯅꯪ ꯍꯣꯔꯦꯟ ꯆꯦꯛ ꯇꯧꯔꯒ ꯌꯦꯡꯉꯣꯕꯀꯣ ꯐꯣꯟ ꯅꯝꯕꯔ ꯃꯁꯤꯡꯗꯣ
ꯑꯥ ꯌꯦꯡꯉꯒꯦ ꯁꯤ ꯂꯣꯏꯔꯝꯗꯧ ꯃꯥꯜꯂꯦ ꯉꯥꯁ ꯉꯁꯥꯏ ꯑꯍꯨꯝ ꯑꯃ ꯍꯥꯠ ꯁꯟꯅꯒꯗꯔ꯭ꯥꯅꯦ ꯏꯕꯅꯤ
ꯑꯁꯦꯡꯕꯩꯗꯤ ꯑ ꯑꯍꯨꯝ ꯁꯥꯟꯅꯔꯀꯥꯟꯗ ꯑꯁꯦꯡꯕꯩꯗꯤ ꯁꯤ ꯉꯁꯥꯏ ꯑꯃꯃꯥꯡꯅꯤꯅ ꯂꯣꯏꯗꯣꯏꯅꯦꯕ ꯑꯃ ꯌꯥꯈꯤꯗꯕ ꯂꯣꯏꯁꯜꯂꯁꯤ ꯑꯗꯨꯒ ꯆꯥꯛ ꯊꯣꯡꯅꯕ ꯍꯥ ꯑꯗꯨꯅꯦ ꯏꯆꯦ ꯈꯪꯒꯦꯗ ꯏꯆꯦ ꯑꯇꯣ ꯏꯁꯤꯡ ꯀꯩꯀꯥ ꯂꯩꯕꯁꯦ ꯇꯦꯡꯀꯤ ꯑꯃ ꯗꯥꯏꯔꯦꯛ ꯂꯩꯈꯤꯕꯅ ꯐꯩꯌꯦꯕ ꯄꯩꯁꯥꯁꯦ
ꯀꯩꯁꯥꯁꯦꯄ꯭ꯔꯣ ꯑꯗꯨ
ꯑ ꯑꯥ ꯊꯦꯡꯀꯤ ꯄꯩꯁꯥ ꯁꯦꯚ
ꯅꯪꯅꯅꯦ ꯇꯦꯡꯀꯤ ꯂꯩꯕ ꯍꯥꯏꯗꯨꯅꯅꯦ ꯃꯤꯒꯤ ꯃꯌꯨꯝ ꯑꯆꯧꯕ ꯁꯥꯞꯕ ꯀꯥꯟꯗ ꯇꯤꯡꯀꯤ ꯃꯈꯥꯗ ꯍꯥꯞꯅꯕꯗꯣ ꯑꯩꯈꯣꯏ ꯀꯥꯀꯥ ꯍꯣꯏꯒꯤꯁꯨꯅꯦ
ꯑꯗꯨꯅ ꯐꯩꯌꯦꯕ ꯑ ꯑꯗꯨꯅ ꯐꯩꯌꯦꯕ ꯍꯥꯏ ꯍꯥꯏꯗꯤ ꯌꯦꯡꯎꯅꯤ ꯇꯧꯔꯤꯕꯔꯤꯕꯁꯦ ꯂꯥꯏꯔꯕꯒꯤ ꯇꯦꯡꯀꯤꯗꯣ ꯆꯟꯗꯕꯒꯤ ꯁꯦꯟꯇꯦꯁꯇꯒꯤ ꯇꯧꯖꯔꯤꯅꯦꯕ ꯑꯗꯨꯁꯦ ꯄꯩꯁꯥꯁꯨ ꯑꯃꯨꯛ ꯍꯦꯟꯅ ꯊꯤꯡꯒꯅꯦꯕ
ꯃꯣꯏꯅ ꯇꯦꯡꯀꯤ ꯂꯩꯕꯅꯦ ꯇꯦꯡꯀꯤꯗ ꯂꯨ ꯄꯩꯁꯥ ꯃꯁꯥ ꯃꯐꯝ ꯈꯪꯅ ꯂꯩ ꯃꯣꯏꯗꯨ ꯇꯦꯡꯀꯤꯗ ꯑꯃꯨꯛꯛ ꯐꯖꯅ ꯅꯣꯏꯊꯣꯛꯑꯀꯥꯟꯗ ꯇꯦꯡꯀꯤꯗ ꯂꯩꯕ ꯃꯣꯏ
ꯑꯥꯥ ꯑꯗꯨꯃꯥꯏꯅ ꯇꯧꯕꯅ ꯐꯩꯌꯦꯕ ꯄꯩꯁꯥ ꯄꯥꯏꯗꯕ ꯋꯥꯅꯤꯁꯦ ꯇꯦꯡꯀꯤ ꯑꯃ ꯆꯟꯕꯁꯤꯅꯗꯤ ꯐꯗꯤ ꯐꯩ ꯇꯣꯇꯤ ꯂꯥꯛꯄ ꯑꯣꯏꯔꯁꯨ ꯈꯣꯠꯂꯁꯨ ꯑꯗꯨꯝ ꯊꯝꯖꯤꯜꯍꯧ ꯌꯥꯏꯌꯦꯅ ꯍꯥꯏꯗꯤ ꯑꯩꯈꯣꯏꯁꯨ ꯁꯦꯟꯗꯦꯁꯨ ꯗ꯭ꯌꯨꯇꯤꯒ ꯈꯔ ꯌꯥꯝ ꯂꯥꯛꯄ ꯅꯨꯃꯤꯠꯇꯗꯤ ꯑꯗꯨꯝ ꯂꯦꯝꯃꯒ ꯃꯥꯡꯕꯁꯨ ꯌꯥꯎꯋꯦꯕ ꯇꯃꯦ ꯍꯥꯏꯅꯤꯡꯕꯗꯤ ꯌꯥꯝꯅ ꯄꯩꯁꯥ ꯄꯥꯏꯔꯗꯤ ꯃꯌꯥꯝ ꯁꯦꯝꯅꯤꯡꯕ ꯇꯧꯅꯤꯡꯕ ꯃꯌꯥꯝ
ꯎꯝ ꯎꯝ ꯍꯥꯏ ꯕꯗꯤꯅꯦꯀꯣ ꯇꯤꯟꯒꯤꯗꯨꯅ ꯌꯨꯝꯒꯤ ꯃꯈꯥ ꯊꯝꯈ꯭ꯔꯅꯤ ꯂꯝꯁꯨ ꯀꯜꯂꯔꯣꯏ ꯅꯠꯇ꯭ꯔꯥ
ꯃꯥꯥꯟꯅꯦ ꯑꯗꯒꯤ ꯍꯣꯏ ꯐꯩ
ꯍꯇꯅꯣꯏꯦꯃ ꯍꯥꯅ ꯂ ꯂꯝꯗꯣ
ꯑ ꯑꯗꯨꯃꯥꯏꯅ ꯌꯥꯝ ꯂꯩ ꯇꯧꯅꯩ ꯌꯨꯝꯒ ꯋꯥ ꯈꯔ ꯋꯥꯡꯅ ꯁꯥꯔꯒꯀꯣ
ꯑ
ꯃꯈꯥꯗ ꯂꯣꯏ ꯍꯥꯞꯅꯔꯒ ꯑꯗꯨ ꯏꯆꯦ ꯍꯧꯖꯤꯛꯁꯤ ꯃꯤꯁꯤꯡꯁꯦ ꯂꯣꯏꯃꯛꯇꯤ ꯏꯅꯥꯛ ꯈꯨꯅꯔꯦꯕꯣ꯫
ꯎꯅꯔꯉꯣ ꯄꯩꯁꯥ
ꯀꯥꯏ ꯀꯥꯏꯅꯅꯣ ꯈꯪ ꯗꯦꯕꯣ ꯑꯩꯈꯣꯏꯗꯤ ꯑꯗꯨꯝ ꯇꯧ ꯂꯩꯔꯦ꯫
ꯑꯋꯣꯏꯕ ꯑꯩꯈꯣꯏꯁꯨ ꯅꯨꯡꯉꯥꯏꯔꯛꯈꯤꯅꯤ ꯑꯁꯥꯗ ꯂꯩꯁꯦ
ꯁꯦ ꯑꯩꯈꯣꯏꯅꯦ ꯈꯨꯣꯏꯕꯥꯅ ꯍꯥꯏꯔꯤꯅꯦ ꯑꯩꯈꯣꯏ ꯌꯨꯝꯖꯥꯎꯗꯣ ꯍꯌꯦꯡꯋꯥꯏꯁꯤꯅ ꯅꯣꯏꯅ ꯄꯩꯁꯥ ꯊꯣꯛꯑꯀꯥꯟꯗ ꯁꯥꯔꯣꯅ ꯑꯗꯨꯗ ꯊꯨꯒꯥꯏꯕꯁꯨ ꯄꯥꯝꯃꯨ ꯃꯤꯁꯨ ꯂꯩꯅꯗ
ꯆꯨꯝꯃꯦ ꯅꯣꯏꯒꯤꯗ ꯆꯥꯎꯗꯤ ꯆꯥꯎꯋꯦ ꯅꯣꯏꯒꯤꯗꯀꯣ
ꯆꯥꯎꯔꯒꯅꯦ ꯁꯤ ꯊꯥꯏꯅꯒꯤ ꯌꯨꯝꯁꯥꯁꯦ ꯈꯪꯕ꯭ꯔꯥ ꯑꯩꯈꯣꯏꯒꯤꯗ ꯁꯣꯏꯔꯤꯁꯦ ꯀꯩꯅꯣ ꯍꯥꯏꯔꯒ ꯃꯌꯥꯏꯗꯨ ꯀꯥꯗꯣ ꯌꯥꯝ ꯆꯥꯎꯗ꯭ꯔ
ꯆꯥꯎ
ꯏꯁꯥꯗꯣ ꯆꯥꯎꯍꯜꯂꯒ ꯅꯥꯀꯟ ꯅꯥꯀꯟꯒꯤ ꯁꯥꯏꯇ ꯁꯥꯏꯇ ꯒꯤ ꯀꯥꯗꯨꯅ ꯄꯤꯛꯑꯦꯕ
ꯊꯥꯏꯅꯩꯁꯦ ꯑꯗꯨꯃꯥꯏꯅ ꯈꯔ ꯆꯥꯎꯋꯤ ꯃꯌꯥꯏ ꯀꯥꯥꯁꯦ ꯃꯤ ꯄꯨꯟꯐꯝꯒꯨꯝꯕ ꯑꯣꯏꯕꯒꯤꯅꯤꯅ ꯈꯟꯕꯒꯤ
ꯑꯥ ꯑꯥ ꯃꯥꯅꯤ ꯃꯥꯅꯤ ꯑꯗꯨꯒꯤꯗꯤ ꯇꯤꯚꯤ ꯌꯦꯡꯕ ꯇꯤꯚꯤ ꯌꯦꯡ ꯂꯥꯛꯑꯒ ꯑꯗꯨꯗꯩ ꯂꯩꯀꯥꯏ ꯃꯤꯗꯤ ꯂꯣꯏ ꯂꯥꯛꯅꯕꯤ ꯇꯧꯕꯤꯗꯣ ꯑꯗꯨꯃꯥꯏꯅ ꯇꯧꯅꯕꯒꯤ
ꯑꯟꯗꯣꯄꯤꯌꯥ ꯃꯤꯒꯤ ꯋꯥꯈꯜꯂꯣꯟꯁꯦ ꯑꯃꯨꯛꯁꯨ ꯃꯥꯟꯅꯗꯦ ꯑꯅꯝꯕꯅ ꯁꯨꯃꯥꯏꯅ ꯍꯥꯏꯌꯦꯕꯀꯣ ꯃꯌꯥꯏ ꯀꯥꯗꯕꯨ ꯃꯤ ꯄꯨꯟꯕ ꯍꯧꯅꯕ꯭ꯔ ꯃꯤ ꯄꯨꯟꯐꯝ ꯇꯣꯉꯥꯟꯅ ꯒꯦꯁ ꯔꯨꯝ ꯍꯥꯏꯇꯥꯔꯦꯀꯣ꯫ ꯇꯣꯡꯉꯥꯟꯅꯗ꯭ꯔꯦ ꯀꯩꯕ ꯃꯣꯏꯒꯤ ꯂꯤꯕꯤꯡ ꯔꯨꯝ ꯅꯠꯇꯕ ꯑꯩ ꯍꯥꯏ ꯑꯥ ꯑꯥ ꯗ꯭ꯔꯣꯌꯤꯡ ꯗ꯭ꯔꯣꯌꯤꯡ ꯔꯨꯝꯗꯣ ꯇꯣꯉꯥꯟꯅ ꯊꯝꯒꯗꯕꯅꯤ꯫ ꯍꯥꯏꯅꯩꯌꯦꯕꯀꯣ ꯃꯤ ꯃꯤ ꯋꯥꯈꯜꯂꯣꯟꯁꯦ
ꯃꯥꯅꯦ ꯃꯥꯅꯦ
ꯑꯩꯏꯅ ꯈꯪꯗꯕꯅꯤ ꯃꯤ ꯁꯨꯃꯥꯏꯅ ꯍꯥꯏꯅꯕ ꯌꯥꯎꯋꯦ
ꯑꯥ ꯑꯗꯨ ꯊꯥꯏꯅꯉꯩꯗ ꯑꯩꯈꯣꯏ ꯏꯄꯨꯍꯣꯏꯅ ꯁꯥꯕ ꯃꯇꯝꯗꯗꯤ ꯑꯗꯨꯃꯥꯏꯅ ꯃꯌꯥꯝꯒꯤꯅꯤ ꯃꯌꯥꯝ ꯄꯨꯟꯕꯝꯅꯤ ꯍꯥꯏꯅ ꯇꯧꯔꯒ ꯃꯌꯥꯏ ꯀꯥꯁꯦ
ꯍꯣꯏ ꯍꯣꯏ ꯑꯩꯈꯣꯏ ꯏꯄꯨꯒꯤꯁꯨ ꯆꯥꯎꯋꯦ ꯑꯩꯗꯤꯅꯦ ꯁꯨꯃꯥꯏꯅ ꯍꯥꯏ ꯑꯩꯅ ꯌ ꯊꯕꯛ ꯀꯥꯟꯗꯅꯦ ꯃꯌꯥꯏ ꯀꯥꯥꯁꯦ ꯍꯥꯞꯄ ꯈꯨꯝꯖꯤ ꯀꯣꯔꯤꯗꯣꯔꯒꯤ ꯇꯥꯏꯞꯇ ꯃꯆꯥ ꯄꯤꯛꯇ꯭ꯔꯨ ꯑꯣꯏꯅ ꯑꯩꯈꯣꯏꯁꯦ ꯍꯣꯏꯒꯤ ꯃꯌꯨꯝꯗ ꯄꯣꯊ ꯇꯧꯗꯣ ꯈꯡꯕ꯭ꯔꯥ
ꯑꯥ
ꯑꯗꯨꯃꯥꯏꯅ ꯂꯝꯕꯤ ꯊꯠꯐꯝꯒꯤꯗ ꯈꯇꯪ ꯍꯥꯞꯄꯒ ꯑꯇꯩꯒ ꯆꯥꯎꯍꯟꯁꯤꯅ ꯍꯥꯏꯖꯩꯌꯦꯕꯀꯣ ꯑꯩꯅ
ꯎꯝ
ꯑꯗꯨꯃ ꯗꯨꯀꯥꯟꯗ ꯌꯥꯔꯣꯏꯗꯕ ꯑꯩꯈꯣꯏꯒꯤꯗꯣ ꯑꯩꯈꯣꯏ ꯕꯕꯥꯅ ꯈꯜꯂꯤꯁꯤꯅ ꯍꯌꯦꯡꯋꯥꯏ ꯏꯁꯇꯦꯌꯔ ꯍꯥꯞꯇꯥꯔꯗꯤ ꯗꯤ ꯃꯌꯥꯏ ꯀꯥꯗ ꯑꯣꯏꯅ ꯍꯥꯞꯀꯦ ꯈꯟꯕ ꯃꯥꯅ
ꯎꯝ ꯑꯗꯨꯁꯨ ꯌꯥꯔꯤꯗ ꯃꯌꯥꯏ ꯀꯥ ꯆꯪꯅꯗꯕꯅꯤꯅ
ꯑꯗꯨꯒꯤ ꯃꯌꯥꯏ ꯀꯥꯗꯣ ꯃꯌꯥꯏ ꯀꯥꯗꯨꯗꯤ ꯃꯤ ꯐꯝꯐꯝ ꯗꯤ ꯑꯣꯏꯗꯤ ꯑꯣꯏꯗꯣꯏꯅꯦꯕꯀꯣ
ꯑ ꯐꯃꯨꯡ ꯑꯣꯏꯕꯗ ꯏꯁꯇꯦꯌꯔ ꯍꯥꯞꯄꯅꯗꯤ ꯐꯩꯌꯦ ꯏꯆꯦ ꯀꯥ ꯅꯠꯇꯕꯤꯗ꯫
ꯈꯪꯗ꯭ꯔꯦ ꯃꯣꯏꯒꯤ ꯋꯥꯈꯜꯂꯣꯟꯖꯦ ꯑꯩ ꯒ꯭ꯁꯥꯟ ꯃꯦꯟꯑꯃ ꯇꯥꯗꯦ ꯍꯥꯏꯗꯤꯅꯦꯀꯣ ꯌꯨꯝꯁꯦ ꯀꯃꯥꯏ ꯄꯥꯝꯃꯤ ꯈꯪꯕ꯭ꯔ ꯄꯤꯌꯥ ꯑꯃ ꯐꯁꯦ ꯩꯌꯥ ꯑꯩ ꯀꯔ ꯃꯌꯥꯏ ꯀꯥꯁꯤꯅ ꯐ꯭ꯂꯣꯔ ꯑꯃ ꯍꯥꯡꯍꯜꯂꯒꯅꯦ ꯁꯤꯂꯤꯡꯁꯦ ꯋꯥꯡꯅ ꯊꯛꯕꯗ ꯈꯪꯕꯔ ꯍꯥꯏꯕꯗꯤ ꯀꯥ ꯑꯃ ꯄꯨꯜꯂꯞ ꯍꯥꯏꯗꯤ ꯑꯥ ꯁꯥꯠ ꯍꯩꯇꯕꯤꯗ꯫ ꯃꯊꯛ ꯑꯃ ꯃꯌꯥꯏꯁꯦ ꯍꯥꯡꯍꯜꯂꯒ ꯅꯥꯀꯟ ꯅꯥꯀꯟ ꯆꯠꯐꯝ ꯑꯃ ꯂꯩꯗꯣ ꯈꯪꯕ꯭ꯔꯥ ꯌꯨꯝꯗ ꯌꯦꯡꯖꯔꯛꯑ ꯋꯥꯡꯅ
ꯑꯣ ꯍꯣ ꯍꯣ ꯍꯣ
ꯑꯖ ꯄ ꯄꯩꯁꯥ ꯇꯧꯕ ꯋꯥꯅꯤ
ꯀꯩꯅꯣ ꯇꯧꯔꯁꯦ ꯏꯆꯦ ꯍꯌꯦꯡꯋꯥꯏ ꯎ ꯐꯖꯅ ꯁꯥꯔ ꯂꯣꯏꯔꯦ ꯑꯃꯛ ꯑꯃꯨꯛ ꯄꯩꯁꯥ ꯄꯥꯏꯔꯒꯥꯟ
ꯃꯟꯅꯦ ꯃꯤꯅꯅꯦ ꯃꯤꯁꯦ ꯄꯥ ꯋꯥꯍꯟꯒꯦ ꯍꯥꯏꯔꯗꯤ ꯅꯌꯨꯝ ꯁꯥꯎ ꯏꯖꯟꯂꯌꯦ
ꯑꯗ ꯆꯨꯝꯃꯤꯅꯤꯠꯁꯦ ꯌꯨꯝ ꯁꯥꯕ ꯍꯥꯏꯁꯦ ꯍꯥꯏꯗꯤ ꯃꯆꯥꯥ ꯃꯁꯨ ꯐꯥꯎꯕ ꯋꯥꯅꯔꯦ ꯍꯧꯖꯤꯛꯇꯤ ꯂꯣꯏꯅ ꯋꯥꯅꯩꯌꯦꯀꯣ
ꯑꯗꯨ ꯃꯤꯈꯩꯗꯤ ꯀꯃꯥꯏꯅ ꯇꯧꯗꯣꯏꯕ ꯃꯣꯏ ꯃꯤꯆꯤꯛ ꯁꯝ ꯂꯩ ꯍꯥꯏꯕ ꯅꯪꯕꯨ
ꯁꯥꯟꯅꯩꯌꯦꯏꯆꯦ ꯑꯩꯈꯣꯏ ꯑꯗꯥꯏꯁꯨ ꯑꯗꯨꯝ ꯂꯥꯏꯔꯕ ꯃꯤ ꯃꯌꯥꯝ ꯂꯩꯌꯦꯕꯀꯣ
ꯎꯝ
ꯑꯗꯨꯗꯣ ꯃꯣꯏ ꯁꯣꯝ ꯃꯃꯥꯡ ꯂꯩꯀꯥꯏ ꯍꯥꯏꯒꯗ꯭ꯔꯥ ꯑꯋꯥꯡ ꯂꯩꯀꯥꯏꯗ ꯆꯦꯡ ꯂꯣꯏ ꯁꯥꯟꯅꯕ ꯋꯥꯥꯟꯗ
ꯑꯗꯨꯅꯦ ꯑꯩꯈꯣꯏ ꯑꯗꯥꯏꯗꯁꯨꯅꯦ ꯄꯩꯊꯥꯞꯇꯕ ꯃꯤ ꯌꯥꯝ ꯂꯩ ꯌꯨꯝꯅꯝ ꯂꯩꯀꯥꯏꯀꯁꯦ ꯕꯤꯜꯗꯤꯡꯒꯤ ꯇꯤꯜꯗꯤꯡ ꯉꯛ ꯇ꯭ꯔꯦ ꯑꯩꯅ ꯍꯥꯏꯗꯣ ꯅꯉꯣꯟꯗ ꯑꯃ ꯌꯨꯝꯅꯥꯃꯟ ꯑꯃ ꯂꯩꯌꯦꯕꯀꯣ
ꯎꯝ
ꯃꯩꯅ ꯕꯤꯗꯤꯡꯒꯤ ꯏꯤꯟ ꯉꯥꯛꯇ ꯉꯥꯏꯈꯔꯦ ꯂꯟꯗꯤꯌꯥ ꯃ ꯇꯔꯃꯣꯁ ꯆꯩ ꯅꯛ ꯅꯛꯅꯅꯅꯦ ꯕꯤꯜꯗꯤꯡ ꯂꯣꯏ ꯁꯥꯟꯅꯩ ꯄꯩꯁꯥ ꯌꯥꯝ ꯄꯥꯏꯅꯩꯔꯦ ꯃꯣꯏꯁꯦ
ꯎꯝ ꯆꯦ ꯕꯤꯖ꯭ꯌꯥ ꯍꯣꯏꯒꯁꯦ ꯌꯨꯝ ꯐꯖꯅ ꯁꯥ ꯖꯥꯠꯅꯦ
ꯃꯣꯏ ꯄꯩꯁꯥ ꯌꯥꯝ ꯄꯥꯏꯗꯥꯏꯅꯦ
ꯑ ꯑꯗꯨꯒꯥꯏꯌꯦ ꯃꯣꯏꯗꯤ ꯑꯗꯨꯒꯅꯦ ꯍꯥꯏꯗꯤ ꯃꯣꯏ ꯑꯗꯥꯏꯗꯣ ꯈꯔ ꯁꯥꯟꯅꯩꯌꯦꯕ ꯑꯈꯣꯏꯗꯗꯥꯏꯗꯨꯅ ꯈꯔ ꯂꯥꯏꯅꯔꯦꯕ
ꯃꯣꯏꯒꯤꯗꯣ ꯃꯣꯏꯒꯤ ꯃꯣꯏꯒꯤꯗꯣ ꯂꯧ ꯌꯥꯅꯤ ꯂꯩꯕ꯭ꯔꯥ
ꯂꯩꯕ ꯃꯥꯜꯂꯦ ꯏꯆꯦ ꯑ ꯈꯪꯗꯦꯕ ꯂꯩꯗꯤ ꯂꯩꯕ ꯃꯥꯜꯂꯦ
ꯑꯣ ꯄꯩꯁꯥ ꯌꯥꯝ ꯄꯥꯏ ꯃꯥꯜꯂꯦ
ꯆꯦ ꯃꯣꯏꯒꯤꯅꯦ ꯆꯦ ꯕꯤꯖ꯭ꯌꯥ ꯍꯣꯏꯒꯤ ꯃꯄꯥꯒꯤ ꯃꯅꯥꯎ ꯅꯨꯄꯥ ꯑꯩꯈꯣꯏꯒꯤꯗꯤ ꯇꯥꯆꯧ ꯇꯥꯗ ꯂꯣꯏ ꯊꯣꯛꯑꯦꯕ ꯃꯣꯏ ꯃꯄꯥꯡꯒꯩꯁꯤꯗ ꯃꯣꯏ ꯂꯩꯌꯦꯕ ꯑꯈꯣꯏ ꯏꯃꯥꯟꯅꯕꯤ ꯃꯅꯥꯎꯕꯤ ꯑꯅ ꯃꯣꯏ ꯃꯄꯥꯁꯦ ꯈꯪꯕ ꯆꯦ ꯕꯤꯖ꯭ꯌꯥ ꯍꯣꯏꯒꯤ ꯀꯖꯤꯟ ꯃꯣꯏ ꯁꯤꯁꯤꯅꯦ ꯏꯁ ꯂꯧ ꯃꯌꯥꯝ ꯂꯩꯖꯥꯅꯤ ꯏꯆꯦ ꯂꯧ ꯌꯥꯝ ꯂꯩꯌꯦ ꯑꯗꯨꯒ ꯂꯧ ꯂꯩꯔꯦꯅ ꯃꯆꯥꯅꯨꯄꯤꯉꯩꯁꯤꯁꯨ ꯂꯥꯏꯔꯤꯛꯇꯣ ꯑꯃ ꯑꯗꯨꯝ ꯒ꯭ꯔꯦꯖꯨꯌꯦꯁꯟ ꯂꯣꯏꯅ ꯇꯝꯅꯔꯦꯕꯀꯣ ꯑꯗꯨꯒ ꯑꯃ ꯄꯩꯁꯥ ꯁꯨ ꯌꯥꯝ ꯀꯟꯕꯗꯣ ꯃꯔ ꯑ ꯃꯔꯨꯞ ꯌꯥꯎꯁꯟ ꯕꯤ ꯑꯗꯨꯒ ꯃꯣꯏꯗꯣ ꯕꯣꯔꯣꯏꯒ ꯊꯥꯗꯅ ꯑꯁ ꯈꯪꯗꯦ ꯕꯣꯔꯣꯏ ꯑꯍꯥꯎꯕꯤꯗꯣ ꯑꯃꯗꯣ ꯑꯊꯨꯝꯕꯤꯗꯣ ꯈꯪꯗꯦ ꯑꯗꯩ ꯍꯦꯟꯖꯥꯡ ꯅꯥꯄꯤ ꯊꯥꯕ ꯈꯣꯠꯄ ꯃꯣꯏꯗꯣ ꯄꯩꯁꯥ ꯌꯥꯝ ꯄꯥꯏ ꯃꯣꯏꯗꯥꯏ ꯄꯩꯁꯥ ꯌꯥꯝ ꯄꯥꯏꯅꯩ ꯑꯩꯈꯣꯏ ꯃꯣꯏꯁꯦ ꯏꯆꯦ ꯑꯩꯈꯣꯏꯒ ꯃꯣꯏꯒ ꯂꯩꯃꯤꯟꯅꯔꯝꯃꯦꯕ ꯍꯥꯟꯅ ꯑꯩꯈꯣꯏꯒ ꯃꯣꯏꯒꯁꯦ ꯄꯨꯟꯕꯗꯣ ꯍꯥꯏꯗꯤ ꯑ ꯂꯣꯡꯖꯝ ꯑꯣꯏꯔꯀꯥꯟꯗ ꯏꯄꯥ ꯏꯄ ꯄꯣꯛꯃꯤꯟꯅꯕ ꯏꯄꯨ ꯏꯄꯨ ꯇꯧꯔꯒ ꯑꯃ ꯄꯨꯜꯂꯒ ꯑꯩꯈꯣꯏꯒꯤ ꯃꯃꯥꯡꯒꯤꯗ ꯑꯩꯈꯣꯏ ꯃꯅꯤꯡꯒꯤ ꯁꯤꯗꯣ ꯗꯥꯟ ꯊꯧꯕ ꯍꯣꯏ ꯂꯩꯕꯗꯣ ꯗꯥ ꯅꯥꯎ ꯍꯣꯏꯒ ꯂꯩꯗꯣ ꯑꯗꯨꯗ ꯄꯨꯟꯅ ꯂꯩꯃꯤꯟꯅꯔꯝꯃꯦ ꯍꯥꯏꯕ ꯑꯗꯨꯀꯥꯟꯗ ꯃꯤ ꯃꯌꯥꯝ ꯌꯥꯝ ꯈꯟꯅꯔꯛꯄꯗꯒꯤ ꯍꯣꯡꯗꯣꯛꯈꯤꯕ ꯍꯥꯟꯅ ꯍꯥꯟꯅ ꯄꯨꯟꯅ ꯂꯩꯃꯤꯟꯅꯔꯝꯕ ꯑꯩꯈꯣꯏꯁꯨ ꯑꯁꯣꯝ ꯍꯤꯡꯒꯣꯜꯗꯒꯤ ꯂꯥꯛꯄꯅꯦꯕ ꯑꯗꯨꯃꯥꯏ ꯇꯧꯅꯔꯝꯃꯦ ꯍꯥꯏ
ꯃꯣꯏ ꯄꯩꯁꯥ ꯌꯥꯝ ꯄꯥꯏꯕ ꯖꯥꯅꯤ
ꯑꯥ ꯃꯣꯏꯗꯥꯏ ꯄꯥꯏꯅꯩꯌꯦ ꯑꯗꯨ ꯃꯣꯏ ꯃꯥ ꯍꯣꯏ ꯃꯆꯤꯟ ꯃꯅꯥꯎꯗ ꯈꯔ ꯅꯪꯕ ꯈꯣꯠꯄ ꯑꯃꯅꯤ ꯌꯥꯎꯅꯩ ꯑꯗꯨ ꯑꯣꯏ ꯇꯥꯔꯁꯨ ꯃꯣꯏ ꯑꯃꯅꯤꯗꯤ ꯈꯔ ꯄꯥꯏ
ꯇꯣ ꯄꯩꯁꯥ ꯄꯥꯏꯕ ꯀꯥꯡꯕꯨꯁꯤꯅꯅꯦ ꯄꯨꯡ ꯄꯥꯏꯗ ꯄꯥꯏ ꯀꯃꯥꯏꯅ ꯇꯧꯕꯅ ꯈꯪꯗꯦ
ꯑꯩꯈꯣꯏ ꯌꯥꯝ ꯄꯥꯏꯕꯗꯤ ꯂꯩꯅꯗꯦꯕ ꯏꯆꯦ ꯍꯥꯏꯗꯤ ꯊꯕꯛ ꯏꯪꯈꯥꯡ ꯌꯥꯝ ꯇꯧꯕꯁꯨ ꯂꯩꯅ ꯅꯠꯇꯦꯕ ꯍꯥꯏꯗꯤ ꯂꯝꯁꯨ ꯄꯤꯛꯏꯗꯅ ꯑꯩꯈꯣꯏꯗꯣ ꯑꯗꯨꯒ ꯌꯥꯝ ꯀꯟꯅ ꯂꯩꯅꯟꯗꯦ ꯑꯗꯨꯏꯁꯨ ꯄꯩꯁꯥ ꯄꯥꯏ ꯃꯤꯁꯤ ꯀꯝꯕ ꯑꯣꯏ ꯍꯥꯏꯔꯒ ꯐꯥꯝ ꯌꯥꯝꯅ ꯂꯩꯕ ꯃꯔꯨꯞ ꯍꯧꯕ ꯃꯔꯨꯞ ꯍꯧꯕ ꯇꯦꯟꯗꯔ ꯍꯧꯕ ꯂꯩꯗꯅ ꯑꯗꯨꯒꯨꯝꯕ ꯑꯃ ꯂꯩꯅꯤ ꯅꯥꯝꯒꯤ ꯀꯥ ꯅꯣꯡꯖꯥꯏ ꯑꯅ ꯑꯥ ꯄꯩꯁꯥ ꯌꯥꯝ ꯄꯥꯏ ꯃꯣꯏ ꯈꯔ ꯍꯣꯏ ꯃꯣꯏ ꯃꯣꯏꯗꯤ ꯏ ꯇꯦꯟꯗꯔꯗꯒꯤ ꯄꯩꯁꯥ ꯄꯥꯏꯅꯤ ꯍꯥꯏꯅ ꯍꯥꯏꯅꯤꯡꯉꯥꯏꯅꯤ ꯑꯃ ꯌꯨꯝ ꯑꯃ ꯏꯆꯦ ꯑꯩꯈꯣꯏꯕꯨ ꯆꯠꯄꯩꯗ ꯊꯣꯡ ꯂꯥꯟꯊꯣꯛꯐꯝꯒꯤꯗ ꯗꯨꯀꯥꯟ ꯑꯃ ꯂꯩꯕꯗꯣ ꯈꯕ꯭ꯔꯥ ꯃꯣꯏꯒꯤ ꯑꯁꯊꯣ ꯉꯥꯗ ꯃꯐꯝꯒꯤꯗ ꯌꯨꯝ ꯑꯀꯥꯏꯕ ꯑꯃ ꯂꯩꯕꯗꯣ ꯑꯗꯨꯏꯗꯣ ꯈꯪꯕ꯭ꯔ ꯏꯁꯦ ꯃꯣꯏꯁꯦ ꯃꯤ ꯈꯥꯥꯁꯦꯟꯗ ꯌꯨꯝ ꯁꯥꯖꯤꯜꯂꯕ ꯑꯗꯨꯒꯤ ꯊꯨꯒꯥꯏꯔꯦꯗꯅ ꯃꯣꯏ ꯁꯥ ꯌꯥꯗꯦꯅ ꯉꯍꯥꯟꯋꯥꯏ ꯇꯧꯅꯤꯡꯉꯈꯤꯕꯗꯣ ꯑ ꯑ ꯊ ꯊꯨꯒꯥꯏꯔꯕꯅꯦꯕ ꯍꯦꯛ ꯊꯨꯒꯥꯏꯕꯒ ꯈꯔ ꯂꯩꯕꯒ ꯃꯅꯨꯡꯗ ꯑꯃꯨ ꯑꯆꯧꯕ ꯑꯃ ꯁꯥꯒꯠꯈꯔꯦ ꯄꯩꯁꯥ ꯄꯥꯏꯕꯅꯤꯅ ꯑꯩꯈꯣꯏꯅ ꯍꯥꯏ ꯀꯥꯏꯅ ꯇꯩꯅ ꯁꯠ ꯂꯣꯏꯗ ꯉꯥꯏꯔꯤꯕ ꯑꯟꯥꯟꯕꯗꯧꯛ ꯊꯨꯒꯥꯏꯔꯒ ꯑꯃꯧꯛ ꯁꯥꯒꯦ
ꯎꯝ ꯑꯗꯨꯒ ꯃꯣꯏꯗꯤ ꯑꯗꯨ ꯃꯆꯥꯗꯤ ꯀꯌꯥ ꯁꯦꯝꯗꯦꯕ
ꯑꯗꯣ ꯏꯆꯥ ꯁꯤꯟꯕꯅ ꯐꯩ
ꯑꯗꯣ ꯍꯣꯏ ꯃꯆꯥꯗꯣꯏꯁꯦ ꯃꯆꯥꯅꯨꯄꯥꯁꯦ ꯂꯥꯏꯔꯤꯛ ꯀꯌꯥ ꯍꯩꯈꯤꯗꯦꯕ ꯗꯥꯥ ꯕꯤꯀꯝ ꯁꯦ ꯃꯆꯥꯅꯨꯄꯥꯒ ꯅꯨꯄꯤ ꯑꯅꯤ ꯑꯪꯒꯅꯦꯕꯀꯣ ꯑꯗꯨꯒ ꯗꯥꯕꯤꯀꯝꯁꯦ ꯂꯥꯏꯔꯤꯛ ꯀꯌꯥ ꯍꯩꯇꯦ ꯑꯗꯨꯏꯁꯨ ꯂꯥꯏꯔꯤꯛ ꯍꯩꯇ꯭ꯔꯁꯨ ꯑꯗꯨꯝ ꯒ꯭ꯔꯦꯖꯨꯋꯦꯁꯟꯕꯨꯥꯎ ꯑꯃ ꯇꯃꯝꯃꯅꯦꯕ ꯑꯗꯨ ꯃꯥ ꯍꯧꯖꯤꯛ ꯊꯕꯛ ꯑꯃꯝ ꯇꯧꯔꯦꯕ ꯏꯆꯦ ꯃꯣꯏꯒꯤ ꯀꯔꯤ ꯊꯕꯛ ꯑꯩ ꯈꯪꯗꯦꯅꯦ ꯑꯣꯐꯤꯁꯀ ꯀꯩꯅ ꯀꯩꯅꯣꯝꯅꯦ ꯑꯩꯅ ꯈꯪꯗꯦ ꯀꯩꯅꯣꯝ ꯍꯥꯏꯅꯦ ꯑꯗꯨꯒꯤ ꯊꯕꯛ ꯑꯗꯨꯒꯤꯆꯦ ꯏꯆꯦ ꯑꯗꯨ ꯃꯣꯏ ꯄꯩꯁꯥ ꯄꯥꯏ ꯐꯦꯕ ꯃꯆꯥꯗ ꯊꯕꯛ ꯇꯧꯈ꯭ꯔꯦ ꯍꯥꯏꯕ ꯄꯩꯁꯥꯗꯣ ꯑꯃꯨꯛ ꯇꫭꯂꫭꯞ ꯆꯒꯥꯔꯦ ꯍꯥꯏꯕ ꯑꯣꯖꯥꯗꯣ
ꯐꯩ ꯌꯥꯝꯅ
ꯅꯨꯄꯤꯁꯦ ꯑꯩꯈꯣꯏ ꯆꯦꯅꯗꯤ ꯍꯟꯕ ꯑꯩꯉꯣꯟꯗꯩꯗꯤ ꯑꯩꯈꯣꯏ ꯆꯦꯅꯗꯤ ꯍꯟꯕ ꯑꯩꯉꯣꯟꯗꯩꯅ ꯑꯃꯨꯛ ꯍꯟꯕ
ꯑꯥ
ꯁꯨꯅꯤꯌꯥꯁꯤꯁꯨ ꯃꯌꯨꯝ ꯄꯥꯟꯈ꯭ꯔꯦꯕꯀꯣ ꯑꯗꯨꯀꯥꯟꯗꯅꯦ ꯃꯥꯒꯤ ꯅꯨꯄꯥꯗꯨꯁꯨ ꯈꯔ ꯅꯪꯕꯒꯤꯅꯦ ꯎꯝ ꯃꯣꯏ ꯃꯌꯨꯝꯁꯤꯗ ꯑꯗꯨꯝ ꯁꯦꯝꯕꯗꯣ ꯍꯥꯏꯕꯗꯤ ꯄꯩꯁꯥ ꯄꯤ ꯂꯩꯗꯅ ꯑꯗꯨꯃꯥꯏꯅ ꯃꯄꯥꯝꯅ ꯇꯧꯕꯗꯒꯨꯝꯕ ꯑꯣꯏꯌꯦ ꯑꯗꯨꯒ ꯑꯗꯨꯒ ꯃꯣꯏꯒꯤ ꯃꯅꯥꯎꯅꯨꯄꯤ ꯑꯃ ꯂꯩꯔꯗꯤ ꯅꯈꯣꯏ ꯁꯤꯜꯊꯣꯛꯑ ꯃꯥꯟꯅꯕ ꯗꯣꯂꯤꯁꯤꯅ ꯑꯗꯨꯗꯤ ꯃꯥ ꯀꯩꯅꯣꯝ ꯇꯝꯕꯅꯦ ꯑꯦꯝ ꯑꯦꯜ ꯇꯦꯔꯥ ꯀꯩꯅꯣꯝ ꯇꯝꯕꯅꯦ ꯃꯥꯁꯦ ꯑꯗꯨꯃꯥꯏꯅꯥ ꯄꯩꯁꯥ ꯄꯥꯏꯕ ꯃꯤꯅꯤꯅꯤ ꯃꯣꯏ ꯈꯪꯗꯦ ꯑꯗꯨ ꯊꯕꯛ ꯌꯥꯝ ꯇꯧꯔꯒ ꯄꯥꯏꯕꯗꯤ ꯅꯠꯅꯈꯤꯗꯦꯕꯀꯣ ꯑꯗꯨ ꯑꯣꯏꯇꯥꯔꯁꯨ ꯑꯗꯨꯝ ꯃꯆꯥꯗꯨ ꯊꯕꯛ ꯇꯧꯍꯜꯂꯦ ꯑꯗꯨꯃꯥꯏꯃꯥꯏꯅ ꯇꯧꯅꯔꯦ ꯑꯣ ꯏꯆꯦ ꯊꯝꯃꯒꯦ ꯑꯗꯨꯗꯤ
ꯍꯣꯏ ꯍꯣꯏ ꯍꯣꯏ ꯃꯁꯤꯡꯗꯣ ꯊꯤꯔꯣ ꯂꯣꯏ
ꯍꯣꯏ